ꯍꯜꯂꯣ
ꯑꯣ ꯑꯣ ꯀꯩꯗꯧꯅꯣ ꯇꯥꯏ ꯇꯥꯏ
ꯎꯝ ꯐꯝꯃ ꯂꯩ ꯅꯪꯗꯤ
ꯑꯁ ꯉꯥꯛꯇꯪꯗꯤ ꯏꯁꯤꯔꯅ ꯏꯔꯒ ꯍꯧꯖꯤꯛ ꯉꯍꯥꯛꯇꯪ ꯄꯑꯣꯊꯥꯒꯦ ꯇꯧꯕ ꯑꯗꯨꯒ
ꯀꯔꯤ ꯏꯕ ꯅꯪꯗꯤ
ꯆꯔꯦ
ꯅꯠꯇꯦ ꯁꯦꯝꯃꯤꯁꯇꯤꯔ ꯑꯦꯛꯖꯝ ꯃꯆꯥꯝꯇ ꯇꯧꯁꯤꯔꯥꯅ ꯑꯗꯨꯝ ꯑ ꯌꯦꯡꯕꯒꯤ
ꯑꯣ ꯅꯪꯁꯨ ꯑꯦꯛꯖꯝ ꯇꯧꯅꯤ ꯉꯥꯏ ꯑꯦꯛꯖꯥꯝꯒꯤ ꯃꯤ ꯉꯥꯛꯇ ꯋꯥꯔꯤ ꯁꯥꯕ ꯐꯪꯉꯤ ꯑꯦꯛꯖꯥꯝꯒꯤ ꯃꯤ ꯉꯥꯛꯇ ꯋꯥꯔꯤ ꯁꯥꯕ ꯐꯪꯉꯦ ꯅꯪꯅ ꯀꯗꯥꯏꯗ ꯂꯩꯕ
ꯍꯧꯖꯤꯛꯂꯣ
ꯎꯝ
ꯍꯧꯖꯤꯛꯗꯤ ꯃꯄꯥꯟꯗ ꯂꯩꯇꯦꯗ ꯐꯂꯣꯅꯦꯗ
ꯑꯣ ꯑꯦꯛꯖꯥꯝꯒꯤ ꯃꯤ ꯉꯥꯛꯇ ꯋꯥꯔꯤ ꯁꯥꯕ ꯐꯪꯕꯀꯣ ꯅꯪ ꯁ ꯑꯃ ꯑꯦꯛꯖꯥꯝ ꯊꯥꯅꯤꯡꯉꯥꯏ ꯂꯩ ꯂꯩꯔꯛꯑꯦ ꯉꯦ ꯍꯥꯏꯕꯗꯨꯗ ꯎ ꯅꯣꯏ ꯉꯥꯛꯇ ꯉꯥꯏꯔꯦ ꯂꯥꯏꯔꯤꯛ ꯄꯥꯔꯒ ꯑꯦꯛꯖꯝ ꯊꯥꯒꯦ ꯇꯧꯔꯤꯁꯦ
ꯑ ꯅꯪꯗꯤ ꯀꯔꯤ ꯇꯧꯔ ꯂꯩꯕ
ꯑꯩꯗꯤ ꯀꯩꯁꯨꯁꯨ ꯇꯧꯗꯦ ꯀꯣꯂꯦꯖ ꯂꯣꯏꯔꯒ ꯑꯗꯨꯝ ꯐꯝꯃꯒꯅꯦ ꯀꯩ ꯇꯧ ꯁꯤꯔꯈꯪ ꯔꯦ ꯑꯥꯎ
ꯅꯪ ꯃꯄꯥꯅ ꯂꯩꯔꯣ ꯅꯠꯇ꯭ꯔꯒ ꯁꯤꯗ ꯂꯩꯕ
ꯁꯤꯗ ꯂꯩꯌꯦ ꯃꯄꯥꯟꯅ ꯂꯩꯇꯦ ꯥꯏ
ꯕꯣ ꯌꯦꯡꯒꯗ꯭ꯔꯣꯅ
ꯉ ꯑꯁ ꯈꯪꯗꯦꯅꯦ ꯉꯔꯥꯡꯗꯣ ꯑꯩ ꯕꯣꯜ ꯌꯦꯡꯉꯨꯕꯒꯤ ꯑꯗꯨꯝ ꯁꯤꯠ ꯊꯥꯗꯕ ꯗꯣ
ꯑꯗꯨꯒꯤ ꯍꯧꯖꯤꯛꯐꯥꯎ ꯀꯣꯛ ꯉꯥꯎꯔꯒꯂꯦ ꯑꯗꯨꯒꯤ ꯑꯩ ꯕꯣꯜ ꯌꯦꯡꯉꯔꯣꯏ ꯈꯔ ꯂꯩꯔꯗꯤ ꯇꯨꯝꯈ꯭ꯔꯅꯤ
ꯣ ꯀꯥꯗꯤ ꯀꯔꯤꯔ ꯌꯦꯉꯣ ꯑꯦꯟꯖꯩꯅꯅ
ꯍꯣꯏꯅꯦ ꯇꯨꯝꯕ ꯐꯪꯗꯕꯗꯨ
ꯑꯦ ꯅꯪ ꯀꯔꯤꯔ ꯑꯃꯨꯛꯀ ꯇꯣꯡꯝꯕ ꯌꯥꯏꯁꯤ ꯅꯍꯥꯟ ꯀ ꯀ꯭ꯔꯤꯔꯥ ꯅꯨꯡꯗꯥꯡ ꯅꯠꯇꯕꯤꯗ ꯀꯩꯗꯧꯕꯒꯦ
ꯉꯟꯅ ꯍꯧꯒꯠꯂꯒ ꯊꯕꯛ ꯌꯥꯝ ꯂꯩꯕꯗꯒꯤ ꯑꯗꯣ ꯅꯨꯡꯊꯤꯅꯁꯨ ꯇꯨꯝꯕ ꯐꯪꯗꯦ ꯑꯁ ꯏꯉꯨꯡ ꯉꯔꯥꯡꯗ ꯉꯁꯤ ꯍꯥꯏꯔꯒꯦ ꯄꯨꯡ ꯑꯃꯗ ꯇꯨꯝꯃꯦꯕꯀꯣ ꯑꯗꯨꯒ ꯄꯨꯡ ꯑꯍꯨꯝ ꯄꯨꯡ ꯃꯈꯥꯏꯗ ꯍꯧꯒꯠꯂꯦ ꯑꯗꯨꯒ ꯕꯣꯜ ꯌꯦꯡꯉꯦ ꯕꯣꯜ ꯌꯦꯡꯕ ꯂꯣꯏꯔ ꯑꯗꯨꯒ ꯋꯥꯟ ꯄꯨꯡ ꯑꯃ ꯑꯅꯤꯒꯨꯝꯕ ꯇꯨꯝꯃꯦ ꯑꯗꯨꯗꯤ ꯄꯨꯡ ꯑꯩꯅ ꯇꯨꯝꯕꯗꯣ ꯄꯨꯡ ꯃꯔꯤ ꯈꯛꯇꯅꯦꯕꯀꯣ ꯑꯗꯨꯃꯥꯏꯅ ꯑꯣꯏꯕꯒꯤ ꯑꯩꯗ ꯇꯨꯝꯁꯤ ꯀꯥꯗ꯭ꯔꯦ
ꯎꯝ ꯃꯔꯤ ꯐꯧ ꯑꯃ ꯑꯗꯨꯝ ꯇꯝꯕ ꯃꯇꯝ ꯐꯪꯕꯅꯤꯅ ꯅꯪꯗ ꯁꯤꯅ
ꯃꯝ ꯂꯩꯇꯕ ꯅꯣꯏꯗꯤ ꯌꯦꯡꯒꯗ꯭ꯔꯣ ꯉꯁꯤ ꯄꯨꯡ ꯇꯔꯥ ꯃꯈꯥꯏꯗꯁꯨ ꯂꯩ ꯍꯥꯏꯌꯦ
ꯑꯩ ꯉꯁꯤꯗꯤ ꯌꯦꯡꯉꯨꯔ
ꯎꯝ ꯅꯪꯒꯤ ꯁꯞꯄꯣꯔꯠ ꯇꯧꯕ ꯃꯤ ꯌꯥꯎꯗ꯭ꯔꯦ ꯑꯦꯁ ꯂꯩꯔꯤꯛ ꯄꯥꯅꯤꯡꯉ
ꯇꯣꯛꯈꯠꯄꯗꯤ ꯏꯊꯨ ꯈꯛꯇꯒꯤ ꯅꯠꯇꯦꯗ
ꯃꯔꯛ ꯃꯔꯛꯇꯤ ꯕꯣꯜ ꯑꯗꯨꯝ ꯌꯦꯡꯉꯒ ꯂꯩꯔꯤꯁꯦ ꯐꯖꯅꯗꯤ ꯇꯨꯝꯕ ꯑ ꯐꯥꯎꯕ ꯃꯇꯝꯗꯤ ꯂꯩꯇꯗꯅ ꯑꯗꯨꯒꯤ ꯅꯨꯃꯤꯠ ꯑꯃ ꯌꯦꯕꯗꯤ
ꯑꯇ ꯑꯗꯨꯗꯅꯦ ꯃꯥꯁꯨ ꯕꯣꯜ ꯌꯦꯡꯕ ꯉꯁꯤꯁꯨ ꯕꯣꯜ ꯌꯦꯡꯕ ꯑ ꯌꯥꯔꯔꯣꯏ ꯅꯣꯏ ꯂꯥꯏꯔꯤꯛ ꯄꯥꯕ ꯀꯣꯛꯇꯨꯗꯤ
ꯂꯥꯏꯔꯤꯛ ꯆꯪꯉꯔꯣꯏ ꯇꯨꯝꯗ꯭ꯔꯗꯤ
ꯎ
ꯑ ꯉꯁꯤꯗꯣ ꯑꯩꯅ ꯎꯝ ꯀꯔꯤꯕ ꯍꯋꯥꯏ ꯃꯅꯥꯗꯣ ꯈꯪꯕ꯭ꯔꯥ ꯍꯋꯥꯏ ꯑꯁꯥꯡꯕꯒꯤ ꯃꯅꯥꯗꯣ ꯀꯨꯂꯤ ꯍꯋꯥꯏꯒꯤ ꯃꯅꯥꯗꯣ
ꯈꯪꯗ꯭ꯔꯦ ꯑꯩꯗꯤ
ꯑꯣꯐ ꯑꯗꯨꯝ ꯃꯅꯥ ꯆꯝꯐꯨꯠ ꯆꯥꯏꯌꯦ
ꯀꯔꯤꯔ ꯈꯪꯅꯤ ꯈꯪꯅꯤ ꯑꯩꯈꯣꯏ ꯑꯩꯈꯣꯏ ꯂꯣꯟꯗꯗꯤ ꯈꯪꯉꯦꯕ
ꯎꯝ
ꯁꯤ ꯃꯅꯤ ꯐ꯭ꯔꯤꯗꯁꯤ ꯈꯥꯟꯗꯕꯔ
ꯑꯗꯨ ꯃꯅꯥ ꯃꯃꯤꯡꯗꯣ ꯈꯪꯗꯕ ꯑꯗꯨꯏꯅꯦ ꯀꯒꯣꯂꯤ ꯍꯋꯥꯏꯒꯤ ꯃꯅꯥ ꯍꯥꯏꯕꯗꯣ ꯑꯗꯨ ꯆꯝꯐꯨꯠ ꯆꯥꯏꯌꯦ ꯑꯗꯨꯒ ꯃꯔꯣꯛ ꯃꯦꯠꯄ ꯑꯃ ꯑꯗꯨꯒ ꯌꯦꯔꯨꯝ ꯉꯧꯕ ꯑꯃ ꯅꯣꯏꯗꯤ
ꯀꯔꯤ ꯏꯔꯥꯡ ꯑꯁꯤ ꯊꯪꯖꯥꯅꯤꯅ ꯌꯦꯟ ꯆꯥꯁꯤꯔꯅ ꯇꯧꯕ
ꯎꯝ ꯆꯥꯛ ꯆꯥꯗ꯭ꯔꯤ
ꯅꯠꯇꯦ ꯅꯣꯏꯔꯦꯗ ꯍꯧ ꯐꯥꯎ ꯆꯁꯗꯤ
ꯅꯪꯅ ꯌꯦꯟ ꯆꯥꯁꯤꯔꯅ ꯇꯧꯕ ꯍꯥꯏꯕꯗꯨꯗ ꯑꯩꯗꯤ ꯆ ꯗ ꯐꯜꯂꯨꯔꯦ
ꯌꯦꯟ ꯆꯁꯤꯔꯣ ꯅꯜ ꯑꯣꯒ ꯑ ꯁꯥꯔꯦ ꯍꯥꯏꯕ ꯑꯗꯨꯝ ꯍꯥꯏꯗꯣꯏꯕ
ꯍꯣꯏ ꯌꯥꯏ ꯇꯔ ꯌꯥ ꯎ ꯌꯥꯥꯏꯗꯒꯁꯨꯨ ꯀꯥꯏꯗꯗ ꯍꯩꯃꯟ ꯀ꯭ꯔꯔꯤꯁꯤꯁꯨ
ꯅꯪ ꯀꯔꯤꯔ ꯎꯝ ꯃꯩꯊꯥꯏ ꯃꯥꯂꯦ ꯅꯪ ꯁꯤ
ꯑꯁ ꯈꯪꯗꯗ ꯑꯩ ꯁꯤꯗ ꯑꯗꯨꯝ ꯂꯩꯕꯒꯤꯔꯥ ꯈꯪꯗꯦ ꯑꯗꯨ ꯈꯔ꯭ꯔ ꯁꯤꯗ ꯑꯗꯨꯝ ꯀꯨꯏꯅ ꯂꯩꯕꯒꯤ
ꯆꯍꯤ ꯀꯌꯥꯗꯤ ꯁꯨꯔꯦ ꯁꯤꯗ ꯂꯩꯁꯦ‌
ꯑꯩꯗꯤ ꯑꯉꯥꯡ ꯑꯣꯏꯔꯤꯉꯩꯗ ꯂꯩꯗꯥ
ꯎꯝ
ꯏꯃ ꯑꯗꯨꯗ ꯏꯃꯗꯣ ꯑꯗꯨꯗ ꯅ ꯆꯤꯡꯃꯤ ꯑꯣꯏꯕ ꯑꯩꯒꯤ ꯕꯕꯥꯗꯨꯅ ꯁꯤꯗ ꯇꯝꯄꯥꯛꯀꯤ ꯃꯤ ꯑꯣꯏꯕ
ꯑꯣ
ꯑꯗꯨꯗꯒꯤ ꯑꯁꯤꯗ ꯑꯗꯨꯝ ꯂꯩꯑ ꯑꯃꯨꯛꯀ ꯆꯤꯡꯗ ꯑꯃꯨꯛ ꯂꯩꯑ
ꯆꯤꯡꯗ ꯆꯤꯡꯗ ꯆꯠꯂꯗꯤ ꯀꯩ ꯈꯨꯨꯟꯗ ꯂꯩꯕ
ꯎꯝ ꯈꯨꯨꯟ꯭ꯔꯣ ꯑ ꯑꯩꯣꯏ ꯈꯨꯨꯟꯗꯤ ꯅ ꯑꯦꯗꯥ ꯁꯤ ꯕꯖꯥꯔꯗꯒꯤ ꯑꯩꯈꯣꯏ ꯈꯨꯟ ꯌꯧꯕꯗꯣ ꯑ ꯀꯤꯂꯣꯃꯤꯇꯔ ꯊꯥꯔꯇꯤꯒꯨꯝꯕ ꯃꯥꯂꯦ ꯑ ꯀꯂꯣꯃꯤꯇꯔ ꯊꯔꯇꯤ ꯍꯥꯏꯌꯦ ꯀꯩꯅꯣꯗ ꯊꯥꯔꯇꯤ ꯃꯤꯅꯤꯠꯁ ꯈꯛꯇꯅ ꯆꯠꯂꯦ ꯍꯥꯏꯕ ꯀꯤꯂꯣꯃꯤꯇꯔ ꯊꯥꯔꯇꯤ ꯍꯥꯏꯅꯦ
ꯉꯥꯛꯄ ꯃꯥꯜꯂꯅꯦ ꯆꯦꯡꯗꯤ ꯑꯣꯏꯕ꯭ꯔꯣꯅ
ꯑꯗꯨꯒꯤꯀꯣ ꯅꯨꯡꯉꯥꯏꯇꯕ ꯅꯪꯗꯤ ꯉꯁꯤ ꯀꯅꯥ ꯀꯅꯥ ꯋꯥꯔꯤ ꯁꯥꯒꯦ
ꯑꯁ ꯉꯁꯤꯗꯤ ꯀꯔꯤꯔꯦ ꯃꯥꯅꯕꯕꯥꯗ
ꯅꯃꯥꯟꯅꯕ ꯑꯩꯈꯣꯏꯒ ꯑꯣ
ꯀꯣꯜ ꯇꯧꯁꯤꯔꯅ ꯃꯣꯏꯅ ꯍꯩꯕ ꯑꯗꯨ ꯍꯣꯏ ꯇꯧꯁꯤꯅ ꯇꯧꯔꯒ
ꯎ
ꯉꯇꯪ ꯄꯣꯊꯥꯒꯦꯅ ꯑꯃꯨꯛꯀ ꯆꯥꯛ ꯆꯥꯔꯒ ꯂꯣꯏꯅ ꯇꯧꯕꯅ ꯅꯉꯣꯟꯗ ꯑꯃꯨꯛꯀ
ꯑꯩꯅ ꯉꯁꯤ ꯅꯨꯃꯤꯠꯇꯣ ꯑꯩ ꯑꯩꯅ ꯀꯣ ꯑꯩꯅ ꯋꯥꯔꯤ ꯁꯥꯟꯅꯅꯤꯡꯉꯥꯏ ꯑꯩꯅ ꯇꯧꯕꯗꯨꯣ ꯌꯥꯗꯕꯀꯣ
ꯉꯔꯥꯡꯁꯨ ꯑꯩ ꯑꯗꯨꯝ ꯇꯧꯋꯦ ꯑꯩꯁꯨ
ꯈꯪꯗꯦ ꯀꯔꯤ ꯇꯧꯕꯒꯤꯔ ꯑꯩꯗ ꯇꯧꯕ ꯌꯥꯗꯦ ꯑꯗꯨꯒꯤ ꯇꯣꯛꯈ꯭ꯔꯕ ꯑꯩꯅ ꯅꯪꯉꯣꯟꯗꯁꯨ ꯇ꯭ꯔꯥꯏ ꯇꯧ ꯒ ꯌꯥꯗꯦ ꯑꯅꯤꯔ ꯑꯍꯨꯝꯔ ꯇꯧꯕꯗꯣ
ꯑꯣ
ꯑꯗꯨ ꯌꯥꯗꯕꯒꯤ ꯅꯉꯣꯟꯗ ꯌꯥꯗꯦꯅ ꯍꯥꯏꯔꯛꯄꯗ ꯑꯃꯨꯛ ꯃꯤꯅ ꯇꯧꯔꯛꯄꯗꯤ ꯌꯥꯕꯀꯣ ꯑꯩꯅ ꯇꯧꯕꯗꯣ ꯌꯥꯗꯕ
ꯀꯔꯤ ꯇꯧꯕ꯭ꯔꯥ ꯈꯪꯗꯦ ꯅꯪꯁꯨ ꯋꯥꯗꯤ ꯌꯥꯝ ꯉꯥꯡꯗꯦꯍꯦ ꯅꯨꯄꯥ ꯑꯣꯏꯔꯣ ꯋꯥꯏꯌꯨ ꯉꯥꯡꯉꯣ
ꯀ꯭ꯔꯔꯤꯔ ꯐ꯭ꯔꯗꯩꯕ ꯑ
ꯑꯗꯨꯝ ꯎꯝ ꯉꯥꯡꯕ ꯍꯩꯇ꯭ꯔꯁꯨꯀꯣ ꯀꯩ ꯍꯥꯏ ꯀꯦꯔꯥ ꯑꯗꯨꯝ ꯉꯥꯡꯉꯣꯕꯀꯣ ꯍꯥꯏꯗꯤ ꯁꯣꯏꯕ ꯂꯩꯔꯒꯁꯨ ꯀꯩ ꯍꯥꯏꯅꯤ ꯑꯗꯨꯝ ꯍꯥꯏꯕꯤꯕ ꯌꯥꯏꯕ ꯑꯗꯨꯝ ꯂꯥꯡꯉꯣ ꯑꯗꯨꯝ ꯍꯩꯕꯅꯦ
ꯍꯣꯏ ꯍꯣꯏ
ꯑꯩꯈꯣꯏꯁꯨ ꯑꯗꯨꯝ ꯏꯪꯂꯤꯁꯀꯨꯝꯕ ꯉꯥꯡꯕꯁꯨ ꯍꯩꯇ꯭ꯔꯒꯁꯨ ꯁꯨ ꯑꯗꯨꯝ ꯉꯥꯡꯉꯗꯤ ꯍꯩꯕꯅꯤꯅ ꯑꯗꯨꯝ ꯉꯥꯡꯗ꯭ꯔꯗꯤ ꯍꯩꯇꯕꯅꯦ ꯑꯗꯨꯒꯤ ꯑꯗꯨꯝ ꯉꯥꯡꯉꯣ ꯍꯩꯒꯅꯤ
ꯅꯪꯁꯨ ꯏꯝꯐꯥꯜꯗ ꯂꯩꯔ ꯀꯃꯥꯏꯅ ꯎꯝ ꯃꯩꯇꯩꯂꯣꯟ ꯈꯪꯗꯕ꯭ꯔꯣ ꯐꯖꯅ ꯉꯥꯡꯕ ꯍꯩꯇꯕ꯭ꯔꯣ
ꯑꯗꯨꯝ ꯀꯔꯤꯔ
ꯎꯝ ꯅꯪꯤ ꯑꯩꯗꯤ ꯑꯥ ꯑꯣ ꯆꯍꯤ ꯃꯉꯥ ꯁꯨꯔꯣ ꯍꯧꯖꯤꯛ ꯐꯥꯎ ꯑꯣ ꯍꯥꯏꯕꯩꯇꯕ
ꯍꯣꯏ ꯂꯩꯔꯁꯨ ꯀꯔꯤꯔꯥ ꯑꯩ ꯏꯃꯥꯟꯅꯕꯈꯩꯗꯣ ꯀꯣꯏ ꯀꯔꯤꯅꯥ ꯈꯣꯟꯟ ꯆ ꯃꯥꯅꯋꯥ ꯆꯤꯡꯗꯒꯤ ꯂꯣꯏ ꯂꯥꯛꯄ ꯃꯤ ꯈꯛꯇ ꯑꯣꯏꯕ ꯑꯗꯨꯗꯣ ꯑꯩꯈꯣꯏ ꯐꯖꯅ ꯉꯥꯡꯥꯡꯕꯗꯣ ꯝ ꯇꯥꯎꯕ
ꯀꯣꯂꯦꯖꯇꯤ ꯁꯤꯗ ꯀꯥꯕ ꯅꯠꯇꯕ꯭ꯔꯥ
ꯀꯣꯂꯦꯖꯇ ꯀꯥꯔ ꯂꯣꯏꯔꯒ ꯈ꯭ꯔꯤꯔ ꯑꯁꯤꯗ ꯑꯦꯛꯖꯥꯝ ꯃꯆꯥ ꯃꯆꯥ ꯇ꯭ꯔꯥꯏ ꯇꯧꯁꯤꯔꯥꯟꯅ ꯑꯗꯨꯝ ꯂꯩ ꯑꯃꯨꯛ
ꯎꯝ ꯐꯩꯗ ꯇꯧꯁꯜꯂꯣꯗꯣ ꯑꯩꯗꯤ ꯂꯥꯏꯔꯤꯛ ꯄꯥꯕ ꯌꯥꯝ ꯇꯟꯈ꯭ꯔꯦ ꯀꯃꯥꯏꯅ ꯇꯧꯒꯦꯔꯥ ꯈꯪꯗꯦ ꯑꯩꯁꯨ ꯇ꯭ꯔꯥꯏ ꯇꯧꯕꯗꯤ ꯌꯥꯕꯅꯦꯕꯀꯣ ꯑꯗꯣ
ꯑꯣ ꯅꯪ ꯃꯥꯁꯇꯔ ꯂꯣꯏꯁꯦ ꯆꯍꯤ ꯀꯌꯥꯗ ꯂꯣꯏꯕ
ꯆꯍꯤ ꯀꯩꯅꯣꯗ ꯎꯝ ꯀꯨꯏꯔꯦꯩꯅ ꯂꯣꯏꯕꯗꯣ ꯑꯗꯣ ꯑꯩꯅ ꯑꯗꯨꯝ ꯃꯇꯝ ꯃꯥꯡꯍꯜꯂꯒ ꯂꯩꯔꯦ ꯇꯨ ꯊꯥꯎꯖꯟ ꯇ꯭ꯋꯦꯟꯇꯤ ꯐꯣꯔꯗ ꯂꯣꯏꯔꯝꯒꯅꯤ ꯇ꯭ꯋꯦꯟꯇꯤ ꯊ꯭ꯔꯤꯗꯒ ꯑꯃ ꯑꯣꯏꯕꯅꯦ ꯆꯍꯤ ꯑꯅꯤꯒꯨꯝꯕꯗꯤ ꯑꯩꯅ ꯑꯗꯨꯝ ꯃꯥꯡꯍꯟꯈ꯭ꯔꯦ ꯃꯇꯝ
ꯑꯣ ꯑꯩꯅ ꯇ꯭ꯋꯦꯟꯇꯤ ꯐꯣꯔꯗ ꯂꯣꯏꯕ ꯑꯩꯅꯗꯤ
ꯑꯗꯨ ꯑꯩꯗꯤ ꯃꯇꯝ ꯑꯗꯨꯝ ꯃꯥꯡꯍꯜꯂꯒ ꯂꯩꯌꯦ ꯑꯃꯕꯨ ꯍꯧꯖꯤꯛ ꯂꯥꯏꯔꯤꯛ ꯄꯥꯎꯑꯣ ꯍꯥꯏꯔꯗꯤꯀꯣ ꯑꯩꯗꯣ ꯍꯩꯔꯔꯣꯏꯕ
ꯀꯔꯤꯥ ꯑꯃꯨꯛꯀ ꯂꯥꯏꯔꯤꯛ ꯉꯥꯛꯇꯪ ꯄꯥꯕꯒꯨꯝꯕ ꯇꯣꯛꯑꯗꯤ ꯀꯔꯤꯔꯥ ꯏꯟꯇꯔꯦꯁ ꯂꯩꯇꯕꯒꯨꯝꯕꯁꯨ ꯃꯔꯛ ꯃꯔꯛ ꯑꯗꯨꯝ ꯌꯥꯎꯋꯦ ꯑꯗꯨꯅ
ꯑꯣ ꯌꯥꯝꯎꯕꯅꯦ ꯑꯩꯗꯤ ꯍꯧꯖꯤꯛ ꯑꯃꯨꯛ ꯄꯥꯛꯑꯣ ꯍꯥꯏꯔꯗꯤꯒꯣ ꯑꯩꯗꯤ ꯀꯞꯄꯅꯤ ꯂꯥꯏꯔꯤꯛ ꯄꯥꯕꯗꯣ ꯉꯝꯃꯔꯣꯏ
ꯑꯩꯈꯣꯏꯗꯅꯦ ꯅꯣꯏ ꯃꯌꯥꯝꯅ ꯑꯦꯛꯖꯥꯝ ꯊꯥꯏꯌꯦ ꯊꯥꯏꯑ ꯍꯥꯏꯕꯗꯨꯗ ꯑꯩꯁꯨ ꯌꯥꯎꯅꯤꯡꯕꯒꯨꯝ ꯇꯧꯋꯦꯗ ꯀꯔꯤ ꯀꯔꯤ ꯑꯦꯛꯖꯝ ꯂꯩꯕ꯭ꯔꯥꯗꯤ ꯊꯤꯔꯒ ꯄꯥꯒꯅꯤꯀꯣ ꯁꯦꯁ
ꯐꯔꯣ ꯐꯔꯣ ꯑꯗꯨꯝ ꯇ꯭ꯔꯥꯏ ꯇꯧꯕ ꯌꯥꯏꯗꯅ ꯑꯝ
ꯌꯥꯕꯗꯤ ꯌꯥꯕꯗꯤꯅꯦꯩꯗꯨ ꯈꯪꯉꯦꯗ ꯂꯥꯏꯔꯤꯛ ꯄꯥꯕ ꯌꯥꯝ ꯇꯟꯕꯁꯦꯀꯣ ꯑꯁꯤꯅ ꯁꯣꯏꯕꯅꯤꯅ ꯅꯣꯏꯗꯤ ꯂꯥꯏꯔꯤꯛ ꯄꯥꯅꯤꯡꯉꯦ ꯑꯩꯗꯤ ꯀꯗꯥꯋꯥꯏꯗꯒꯤ ꯄꯥꯅꯤꯡꯗꯦ
ꯑꯁ ꯂꯥꯏꯔꯤꯛ ꯄꯥꯅꯤꯡꯉ ꯄꯥꯕꯒꯤ ꯅꯠꯇꯦꯗ ꯈꯔꯤꯗꯦ ꯑꯇ ꯇ꯭ꯔꯥꯏ ꯇꯧꯗ꯭ꯔꯗꯤ ꯌꯥꯔꯣꯏ ꯍꯥꯏꯕ ꯋꯥꯈꯜ ꯂꯩꯕ ꯑꯗꯨꯒꯤ ꯁꯨꯝꯃ ꯍꯥ ꯍꯥꯏꯥꯏ ꯇ ꯍꯕꯅꯦꯦ
ꯈꯪꯗꯦ ꯅꯪꯗꯤ ꯅꯣꯡꯃꯗ ꯂꯥꯏꯔꯤꯛ ꯀꯌꯥꯃꯨꯛꯁꯨ ꯄꯥꯕ꯭ꯔꯣ
ꯑꯩ ꯅꯨꯡꯗꯥꯡ ꯑꯗꯨꯗ ꯑꯩ ꯈꯛꯇꯅꯤꯗ ꯃꯔꯛ ꯃꯔꯛꯇ ꯑꯗꯨ ꯑꯣꯏꯔꯁꯨ
ꯎ
ꯍꯧꯒꯠꯄꯗꯣ ꯊꯦꯡꯅ ꯊꯦꯡꯅ ꯍꯧꯒꯠꯄ ꯄꯨꯡ ꯇꯔꯥ ꯑꯗꯋꯥꯏꯗ ꯉꯁꯤ ꯕꯣꯔꯣꯡ ꯃꯈꯥꯏꯗ ꯍꯧꯒꯠꯂꯦ ꯍꯥꯏ ꯀ ꯑꯩ ꯔꯦꯟꯗ ꯂꯩꯔꯒ ꯂꯩꯕꯅꯦꯕ ꯀꯥꯁꯦ
ꯑꯥ
ꯉꯔꯥꯡ ꯏꯟꯖꯥꯡ ꯈꯔ ꯌꯥꯝꯅ ꯆꯥꯒ ꯆꯥꯝꯛꯇ꯭ꯔꯤꯅ ꯑꯩꯈꯣꯏ ꯏꯁꯥ ꯋꯥꯕꯗꯣ
ꯑꯥ
ꯌꯥꯝ ꯁꯛꯛ ꯌꯥꯝ ꯁꯥꯔꯒ ꯇꯝ ꯃ ꯀꯥꯟꯗ ꯀ꯭ꯔꯔꯤꯔ ꯊꯦꯡ ꯉꯟꯅ ꯍꯧꯒꯠꯄ ꯉꯝꯗꯦꯕ ꯉꯔꯥꯡ ꯄꯨꯡ ꯑꯅꯤ ꯃꯈꯥꯏ ꯑ ꯑꯗꯨꯋꯥꯏꯗꯗꯤ ꯇꯨꯝꯕꯗꯤ ꯇꯨꯝꯕꯒꯤꯅꯤꯅꯦ ꯑꯗꯨ ꯑꯣꯏꯔꯁꯨ ꯕꯣꯔꯣ ꯃꯈꯥꯏꯗꯩ ꯈꯔ ꯊꯦꯡꯉꯦ ꯗꯅ
ꯑꯥ ꯍ ꯊ ꯍꯥꯏꯗꯤ ꯑꯌꯨꯛꯇ ꯂꯥꯏꯔꯤꯛ ꯄꯥꯕ꯭ꯔꯥ ꯅꯣꯏꯗꯤ ꯅꯨꯡꯊꯤꯤꯟꯗ ꯄꯥꯕ꯭ꯔꯥ
ꯅꯨꯡꯖꯤꯡ ꯅꯨꯡꯗꯥꯡꯗꯅꯦ ꯑꯌꯨꯛꯇꯗꯤ ꯉꯝꯃꯣꯏꯕ ꯑꯦꯂꯥꯔꯝꯒꯨꯝꯕ ꯊꯝꯃꯨꯔꯁꯨꯕꯣ ꯑꯌꯨꯛꯇ ꯍꯧꯒꯠꯅꯤꯡꯉꯥꯟꯅ ꯋꯥꯠꯅꯤꯡꯉꯥꯏ
ꯎꯝ